ꯇꯥ꯭ꯕꯔꯣ ꯇꯥꯏꯌꯦ ꯀꯥꯡ
ꯍꯦ ꯅꯒꯗꯤ ꯍꯦꯛ ꯀꯣꯜ ꯇꯧꯕ ꯀꯥꯟꯗ ꯄꯩꯁ ꯈꯠꯇꯦꯅꯦ
ꯅꯪꯒꯤ ꯃꯅꯥꯛꯇ ꯅꯦꯠꯋꯥꯛ ꯌꯥꯝ ꯅꯨꯡꯉꯥꯏꯇꯕ ꯃꯥꯜꯂꯤꯅꯦ
ꯄꯔꯝꯅꯤꯗꯤ
ꯅꯠꯇꯦ ꯑꯗꯨꯗꯤ ꯑꯩꯉꯣꯟꯗꯒꯤꯔꯣ ꯈꯪꯗ꯭ꯔꯦ ꯌꯥꯝ ꯀꯩꯅꯣ
ꯉꯁꯥꯏ ꯀꯣꯜ ꯇꯧꯕꯀꯥꯟꯗ ꯅꯪ ꯀꯌꯥꯝ ꯇꯥꯗꯦ ꯅꯉꯣꯟꯗꯒꯤ ꯈꯣꯟꯖꯦꯟ ꯇꯥꯗ꯭ꯔꯦ ꯅꯪ
ꯑ ꯍꯧꯖꯤꯛꯇꯤ ꯇꯥꯕ꯭ꯔꯣ
ꯑꯁꯤꯗꯤ ꯇꯥꯏ ꯍꯧꯖꯤꯛꯇꯤ ꯁꯦꯡꯉꯦ ꯍꯧꯖꯤꯛꯇꯤ ꯄ꯭ꯔꯣꯕ꯭ꯂꯦꯝ ꯂꯩꯇ꯭ꯔꯦ
ꯑꯣ ꯐꯔꯦ ꯑꯗꯨꯗꯤ ꯀꯔꯝ ꯀꯥꯟꯗ ꯊꯕꯛ ꯂꯣꯏꯗꯣꯏꯅꯣ ꯄꯨꯡ ꯀꯌꯥꯗ
ꯑꯗꯨ ꯗꯤ ꯅꯦ ꯄꯨꯡ ꯅꯤꯄꯥꯜ ꯑꯗꯨ ꯋꯥꯏꯗ ꯎꯏ
ꯇꯨꯝ ꯀꯌꯥꯗ ꯍꯥꯏ
ꯑꯣ ꯅꯤ ꯅꯥꯍꯜ ꯄꯨꯡ ꯅꯤꯄꯥꯜ ꯗꯨꯕꯦ
ꯑꯥ
ꯈꯪꯗꯦ ꯑꯩꯈꯣꯏꯁꯦ ꯕꯣꯜ ꯌꯦꯡꯕ ꯒꯤ ꯁꯤꯡꯖꯨ ꯆꯥꯃꯤꯟꯅꯕ ꯆꯠꯁꯤꯔꯥ ꯈꯟꯕꯥ ꯆꯥꯛ ꯏꯟꯁꯥꯡ ꯆꯥꯗꯕꯤꯗ
ꯑꯣ ꯕꯣꯜ ꯌꯦꯡꯕꯥ ꯆꯠꯇꯣꯏꯕ
ꯍꯣꯏ ꯑꯩꯈꯣꯏ ꯃꯅꯥꯛꯇ ꯑꯩꯈꯣꯏ ꯃꯅꯥꯛꯇ ꯑꯩ ꯑꯌꯨꯛꯇ ꯑꯃ ꯆꯠꯄꯗꯣ ꯑꯗꯨꯗ ꯆꯠꯁꯦꯔꯥ ꯍꯥ ꯇꯧꯕ
ꯑꯣ ꯑꯗꯨꯗ ꯉꯁꯤ ꯌꯦꯡꯕ ꯆꯠꯇꯣꯏꯕ
ꯎꯝ
ꯑꯣ ꯀꯅꯥ ꯀꯅꯥ ꯈꯣꯏꯒ ꯆꯠꯇꯣꯏꯕ
ꯑꯩꯈꯣꯏ ꯃꯤ ꯑꯩꯈꯣꯏ ꯍꯔꯦꯟ ꯏꯆꯦ ꯑꯩꯈꯣꯏ ꯇꯅꯦ
ꯑꯣ ꯅꯨꯡꯉꯥꯏꯅꯤꯅꯦ ꯑꯗꯨꯗꯤ
ꯎꯝ ꯆꯠꯇꯣꯏꯅꯦ ꯄꯨꯂꯥꯞ
ꯑꯣ ꯑꯗꯨꯅ ꯀꯅꯥ ꯁꯞꯄꯣꯔꯠ ꯇꯧꯗꯣꯏꯕ ꯉꯁꯤ
ꯍꯥ
ꯀꯅꯥ ꯁꯞꯄꯣꯔꯠ ꯇꯧꯗꯣꯏꯕ ꯑꯗꯨꯗꯤ
ꯈꯪꯗꯦꯗꯁ ꯀꯅꯥ ꯁꯞꯄꯣꯔꯠ ꯇꯧꯗꯣꯏꯅꯣ ꯑꯉꯝ ꯑꯉꯝꯕ ꯉꯥꯝꯖꯁꯥꯅꯣ
ꯑꯗꯨꯝ ꯁꯨꯝ ꯌꯦꯡꯕ ꯆꯠ
ꯁꯞꯄꯣꯔꯠ ꯂꯩꯇ꯭ꯔꯦ ꯑꯩꯗꯤ
ꯅꯆꯦ ꯆꯠꯄꯒꯤ ꯆꯠꯀꯦ ꯍꯥꯏꯕ ꯋꯥꯅꯦꯕ
ꯎꯝ ꯑꯩꯗꯤ ꯌꯦꯡꯅꯤꯡꯕꯒꯤ ꯅꯠꯇꯦ ꯗꯥ
ꯃꯣꯏꯅ ꯆꯠꯁꯦ ꯍꯥꯏꯕꯒꯤ ꯆꯠꯀꯦ ꯇꯧꯔꯤꯅꯦ
ꯃꯣꯏꯗ꯭ꯔꯣ ꯍꯧꯖꯤꯛ ꯆꯥꯛ ꯆꯥꯗ꯭ꯔꯗꯤ ꯆꯥꯛ ꯄ꯭ꯔꯣꯕ꯭ꯂꯦꯝ ꯂꯩꯔꯣꯏꯗ꯭ꯔꯣ ꯍꯣꯔꯦꯟ ꯆꯥꯛ ꯂꯥꯝ ꯑꯔꯣꯏꯗ꯭ꯔꯣ
ꯃꯣꯏꯗ ꯆꯥꯗꯣꯏꯕ ꯎꯝ ꯆꯥꯃꯤꯟꯅꯁꯦ ꯍꯥꯏꯅꯕ
ꯍꯥꯥ
ꯍꯪꯗꯦꯗ ꯀꯩ ꯌꯦꯟꯁꯥꯡ ꯄꯤꯖꯗꯣꯏꯅꯣ ꯒꯌ꯭ꯥꯟ ꯇꯥꯗꯦ
ꯃꯣꯏꯅ ꯌꯦꯡꯕ ꯃꯇꯝꯗꯤ ꯑꯍꯥꯎꯕ ꯄꯤꯖꯕ ꯍꯥꯏꯕ ꯌꯥ
ꯑꯍꯥꯎꯕ ꯄꯤꯖꯔꯣꯏꯗ ꯁꯤꯡꯖꯨ ꯁꯤꯡꯖꯨ ꯆꯥꯃꯤꯟꯅꯁꯦꯇ
ꯁꯤꯡꯖꯨꯒ ꯆꯥꯗꯣꯏꯕ ꯑꯗꯨꯗꯤ
ꯎꯝ ꯏꯟꯁꯥꯡꯁꯨ ꯊꯣꯡꯔꯝ ꯔꯝꯒꯅꯤ ꯀꯩ ꯏꯟꯁꯥꯡꯗꯣꯗꯤ ꯈꯪꯗꯦ
ꯑꯥ ꯑꯔꯥ ꯔꯥ ꯔꯥ ꯔꯥ ꯔꯥꯥ ꯁꯤꯗꯤ ꯀꯥꯏ ꯀꯩ ꯀꯥꯏ ꯆꯜꯂꯒꯦꯅꯦ
ꯑꯩ ꯀꯩꯅꯣ ꯑꯩ ꯑꯦꯛꯖꯥꯝ ꯂꯩꯕꯒꯤ ꯆꯠꯂꯦ
ꯑꯁ ꯀꯃꯥꯏꯟ ꯇꯧꯔꯒꯦ ꯑꯦꯛꯖꯥꯝꯗꯣ
ꯍꯥ
ꯀꯃꯥꯏ ꯇꯧꯔꯒꯦ ꯑꯦꯛꯖꯥꯝꯗꯣ
ꯑꯁ ꯉꯁꯤꯗꯤ ꯀꯩꯅꯣꯅꯦ ꯄ꯭ꯔꯦꯛꯇꯤꯀꯦꯜ ꯑꯦꯛꯖꯥꯝꯅꯦ ꯀꯩꯁꯨ ꯀꯩꯅꯣ ꯇꯧꯕ ꯅꯠꯇꯦ ꯅꯨꯡꯉꯥꯏꯗ
ꯑ ꯄꯨꯡ ꯀꯌꯥꯗ ꯆꯠꯇꯣꯏ ꯆꯠ ꯐꯇꯤꯟ ꯀꯌꯥꯗ ꯍꯧꯔꯨꯕ꯭ꯔꯥ ꯅꯣꯏ ꯑꯦꯛꯖꯥꯝ
ꯄꯨꯡ ꯀꯌꯥꯅꯣ ꯇꯦꯟ ꯑꯗꯨꯋꯥꯏꯗ ꯍꯧꯕꯅꯦꯕ ꯌꯥꯝ ꯊꯤꯅ ꯊꯥꯔꯦꯕ ꯑꯩꯈꯣꯏꯁꯦ ꯑꯩꯈꯣꯏꯗꯤ ꯂꯣꯏꯕꯗꯤ ꯀꯨꯏꯔꯦꯕ ꯀꯨꯏꯔꯀꯥꯟꯗ ꯃꯣꯏꯅ ꯂꯩꯌꯣ ꯂꯩꯌꯣ ꯍꯥꯏꯕꯒꯤ ꯑ ꯇꯩꯔꯦ
ꯀꯦꯝ ꯂꯥꯛꯄꯒꯤ ꯌꯨꯝꯁꯤꯒꯤ ꯀꯣꯂꯦꯖ ꯆꯠꯄ
ꯌꯥꯝ ꯂꯥꯞꯄ ꯑꯣꯏꯗꯦꯗ
ꯑꯗꯨꯝ ꯆꯠꯄꯗꯤ ꯈꯣꯡꯅ ꯆꯠꯂꯤꯔ ꯑꯣꯛꯇꯣꯅ ꯆꯠꯂꯤꯔ
ꯁꯦ ꯀꯩꯅꯩꯅꯣ ꯅ ꯆꯜꯂꯤꯅꯤꯔ ꯎꯝ ꯍꯣꯡꯅ ꯆꯠꯄ ꯃꯇꯝ ꯂꯩꯑ ꯒꯥꯔꯤꯅ ꯆꯠꯄ ꯃꯇꯝ ꯂꯩꯑ ꯉꯁꯤꯗꯤ ꯃꯤꯅ ꯊꯤꯟꯕꯤꯕꯒꯤ ꯒꯥꯔꯤꯗ ꯆꯠꯂꯦ
ꯎ ꯎ ꯌꯥꯝ ꯂꯥꯞꯇ꯭ꯔꯗꯤ ꯑꯗꯨꯝ ꯋꯥꯛꯀꯤꯡ ꯍꯥꯏꯗꯤ ꯁꯨꯝ ꯀꯩꯅꯣ ꯅꯃꯥꯟꯅꯕꯤꯒꯨꯝꯕ ꯂꯩꯔꯤꯗꯤ ꯑꯗꯨꯝ ꯆꯠꯄ ꯌꯥꯏꯗ ꯈꯣꯡꯅ
ꯑꯣ
ꯌꯥꯝ ꯂꯥꯞꯄ ꯑꯣꯏꯗ꯭ꯔꯗꯤ
ꯎꯝ
ꯑꯩ ꯑꯗꯨꯝ ꯆꯠꯄꯁꯨ ꯅꯨꯡꯉꯥꯏꯕꯅꯦꯕꯀꯣ ꯈꯣꯡꯅ
ꯍꯣꯏ ꯃꯤ ꯌꯥꯝꯔꯗꯤꯀꯣ ꯆꯠꯄ ꯅꯨꯡꯉꯥꯏꯕ ꯍꯣꯡꯉ ꯆꯠꯂꯁꯨ
ꯌꯥꯝ ꯂꯥꯞꯈ꯭ꯔꯗꯤ ꯈꯪꯗꯦ ꯑꯗꯣ ꯌꯥꯝ ꯂꯥꯞꯇ꯭ꯔꯗꯤ ꯑꯗꯨꯝ ꯆꯠꯊꯤꯟ ꯆꯠꯊꯣꯛ ꯇꯧꯕꯗꯤ ꯑꯗꯨꯝ ꯍꯌꯦꯡꯁꯨ ꯑꯃꯨꯛ ꯂꯩꯕ꯭ꯔꯣ ꯑꯦꯛꯖꯥꯝ
ꯍꯌꯦꯡꯗꯤ ꯆꯠꯂꯣ ꯄ꯭ꯔꯦꯛꯇꯤꯀꯦꯜꯒꯤ ꯑꯦꯛꯖꯥꯝꯗꯤ ꯂꯣꯏꯔꯦ
ꯑꯗꯩ ꯉꯁꯤ ꯄ꯭ꯔꯥꯛꯇꯤꯀꯦꯜꯅꯦ ꯑꯗꯩꯗꯤ
ꯑꯃꯨꯛ ꯊꯥꯗꯣꯏꯅꯦ ꯑꯩꯈꯣꯏꯒꯤ
ꯑꯃ ꯀꯔꯝ ꯀꯥꯟ ꯑꯣ ꯀꯔꯝ ꯀꯥꯟ ꯊꯥꯗꯣꯏꯕ
ꯎꯝ ꯗꯦꯠ ꯀ ꯗꯦꯠ ꯁꯤꯛꯁꯇꯤꯟꯗ ꯊꯥꯗꯣꯏꯅꯦ
ꯃꯤꯁꯇꯔ ꯁꯤꯦꯃꯤꯁꯇꯔꯁꯦ ꯀꯌꯥ ꯁꯤꯦꯃꯤꯁꯇꯔ ꯑꯣꯏꯗꯣꯏꯅꯣ ꯅꯒ ꯒꯤ
ꯁꯃꯁꯇꯔ ꯅꯠꯇꯦ ꯑꯩꯈꯣꯏꯒꯤꯗꯤ꯫ ꯍꯤ ꯍꯤ ꯁꯤꯃꯤꯁꯇꯔ ꯂꯣꯏ ꯂꯣꯏꯈ꯭ꯔꯕꯅꯦ
ꯑꯦꯛꯖꯥꯝ ꯄ꯭ꯔꯤꯄꯦꯔꯦꯁꯟ ꯇꯧꯕꯅꯦꯕ ꯅꯠꯇ꯭ꯔꯥ
ꯑ ꯃꯥꯅꯦ ꯃꯥꯅꯦ ꯄ꯭ꯔꯤꯄꯦꯔꯦꯁꯟ ꯇꯧꯃꯟꯕꯅꯀꯣꯛ ꯁꯦ ꯌꯥꯗ꯭ꯔꯦꯅꯦ ꯀꯣꯛ ꯆꯥꯛꯑꯦ ꯌꯥꯗ꯭ꯔꯦ ꯐꯔꯦ ꯆꯨꯆꯥꯉꯥ ꯍꯥꯏꯔꯁꯨ ꯌꯥꯗꯦ
ꯀꯟꯅ ꯍꯣꯠꯅꯒꯗꯕꯅꯦ ꯍꯣꯠꯅꯕ ꯃꯇꯝꯅꯤꯅꯦ ꯍꯧꯖꯤꯛ
ꯀꯩꯒꯤ ꯍꯣꯠꯅꯕꯅꯣ ꯍꯣꯠꯅꯔꯁꯨ ꯆꯪꯗ꯭ꯔꯦꯗ ꯑꯩꯈꯣꯏꯗꯤ ꯀꯥꯟꯅꯗ꯭ꯔꯦꯗ
ꯍꯣꯠꯅꯗ꯭ꯔꯗꯤ ꯇꯨꯡꯒꯤ ꯇꯨꯡꯒꯤ ꯈꯜꯂꯒ ꯍꯧꯖꯤꯛꯅ ꯈꯣꯠꯅꯒꯗꯕꯅꯦꯕ
ꯑ ꯑꯗꯨꯗꯤ ꯆꯨꯝꯕ ꯑꯗꯨ ꯑꯣꯏꯔꯁꯨ ꯑꯩꯈꯣꯏ ꯍꯣꯠꯅꯕ ꯃꯇꯝꯗꯣ ꯍꯦꯟꯗꯣꯛꯈ꯭ꯔꯦꯕ
ꯑꯦ ꯋꯥꯠꯂꯤꯗ ꯍꯧꯖꯤꯛ ꯍꯧꯖꯤꯛꯅꯤꯅꯦ ꯃꯇꯝꯗꯣ ꯑꯗꯨ ꯋꯥꯠꯂꯤꯅꯦ ꯑꯁꯃꯤ ꯀꯨꯟ ꯃꯣꯏ ꯆꯍꯤ ꯀꯨꯟꯊ꯭ꯔꯥ ꯀꯨꯟꯊ꯭ꯔꯥ ꯃꯉꯥ ꯅꯤꯐꯨ ꯁꯨꯕ ꯀꯥꯡꯁꯨ ꯃꯣꯏ ꯑꯗꯨꯝ ꯍꯣꯠꯅꯏ ꯃꯣꯏ ꯄ꯭ꯔꯤꯄꯦꯔꯦꯁꯟ ꯑꯦꯖꯝꯒꯤꯝ ꯀꯩꯅꯣ ꯇꯧꯔꯗꯤ ꯑꯩꯈꯣꯏꯗꯤ ꯀꯨꯟꯊ꯭ꯔꯥ ꯁꯨꯕ ꯅꯠꯇ꯭ꯔꯦ ꯀꯨꯟ ꯃꯉꯥ ꯁꯨ ꯐꯥꯗ꯭ꯔꯕꯅꯦ ꯑꯗ ꯀꯟꯅ ꯍꯣꯠꯅꯕ ꯀꯟꯅ ꯍꯣꯠꯅꯕ ꯀꯩꯅꯣ ꯇꯧꯕꯅꯤ
ꯑꯁ ꯑꯗꯨ ꯑꯣꯏꯔꯁꯨ ꯃꯣꯏꯒ ꯀꯣꯛꯀ ꯑꯩꯈꯣꯏꯒ ꯀꯣꯛꯀ ꯃꯥꯟꯅꯗ꯭ꯔꯦꯅꯦ ꯀꯩꯅꯣ
ꯑꯦ ꯀꯣꯏꯗꯤ ꯋꯥ ꯅꯠꯇꯦꯅ ꯅꯤ ꯍꯣꯠꯅꯕ ꯏꯁꯣꯔꯅ ꯆꯥꯟꯁ ꯂꯤꯒꯅꯤ
ꯑꯗꯨ ꯑꯣꯏꯔꯁꯨ ꯑꯁ ꯑꯩꯈꯣꯏꯒꯤꯗꯤ ꯌꯥꯗ꯭ꯔꯦꯗ ꯃꯇꯝ ꯍꯦꯟꯗꯣꯛꯄ ꯒꯤꯔ ꯑꯩꯈꯣꯏꯅ ꯍꯣꯠ ꯅꯗꯕꯒꯤꯔ ꯒ꯭ꯌꯥꯟ ꯃꯥꯟ ꯇꯥꯗꯁꯨꯗꯤ
ꯏꯁꯥꯅ ꯊꯥꯖꯕ ꯂꯩꯇꯕꯒꯤꯅꯦ ꯑꯗꯨꯗꯣ ꯏꯁꯥꯅ ꯊꯥꯖꯕ ꯂꯩꯒꯗꯕꯅꯦ ꯑꯩꯈꯣꯏꯅ ꯇꯧꯕ ꯊꯕꯛ ꯈꯨꯗꯤꯡ ꯏꯁꯥꯅ ꯊꯥꯖꯕ ꯂꯩꯒꯗꯕꯅꯤ ꯑꯗꯨꯗ
ꯈꯪꯗꯦ
ꯏꯁꯥꯅ ꯊꯥꯖꯗ꯭ꯔꯗꯤ ꯀꯅꯥꯅ ꯊꯥꯖꯗꯅꯤ ꯏꯁꯥꯅ ꯇꯧꯕ ꯊꯕꯛ ꯗ ꯑꯩꯅ ꯊ ꯊꯥꯖꯗ꯭ꯔꯗꯤ ꯁꯛꯁꯦꯁ ꯑꯣꯏꯗꯣꯏꯅꯣꯕ ꯁꯛꯁꯦꯁ ꯑꯣꯏꯔꯣꯏꯕ ꯊꯥꯖꯗ꯭ꯔꯗꯤ
ꯊꯥꯖꯔꯁꯨꯀꯣ ꯑꯩꯈꯣꯏꯅ ꯊꯥꯖꯕꯒꯤ ꯃꯍꯥꯄꯣꯟꯗꯦꯕ ꯑꯩꯈꯣꯏ ꯊꯥꯖꯔꯁꯨ ꯑꯩꯈꯣꯏ ꯊꯥꯖꯕꯒꯤ ꯀꯩꯅꯣꯒꯤꯗꯤ ꯂꯥꯛꯑꯦꯕ ꯑꯗꯨꯒꯤ ꯊꯥꯖꯅꯤꯡꯉꯥꯏ ꯂꯩꯇꯣꯏꯕ ꯑꯩꯈꯣꯏ ꯏꯁꯥ ꯏꯁꯥꯗꯁꯨ ꯊꯥꯖꯅꯤꯡꯉꯥꯏ ꯂꯩꯇ꯭ꯔꯦ ꯍꯧꯖꯤꯛꯀꯥꯟꯗꯤ
ꯄꯨꯡ ꯀꯌꯥꯗꯩ ꯆꯠꯇꯣꯏꯅꯣ ꯅꯣꯏ ꯆꯠꯀꯦ ꯍꯥꯏꯗꯣ
ꯉꯥꯏꯍꯥꯛ ꯋꯥꯏꯔꯒ ꯆꯠꯇꯣꯏꯅꯦ ꯉꯁꯤ ꯏꯁꯤꯡ ꯇꯥꯕꯀꯣ
ꯑꯣ
ꯏꯁꯤꯡꯗꯣ ꯁꯣꯛꯄ ꯂꯣꯏꯔꯒ ꯆꯠꯇꯣꯏꯅꯦꯗ ꯅꯥꯏꯟ ꯊꯥꯔꯇꯤꯗ ꯍꯥꯏꯕ ꯅꯠꯇ꯭ꯔꯣ
ꯅꯥꯏꯟ ꯊꯥꯔꯇꯤ ꯎꯝ ꯅꯥꯏꯟ ꯊꯥꯔꯇꯤꯗ ꯍꯥꯏꯕꯅꯦ ꯑꯗꯨ ꯍꯧꯖꯤꯛꯕꯨꯗꯤ ꯉꯜꯂꯤꯗ ꯄꯨꯡ ꯀꯩꯅꯣꯁꯨ ꯇꯥꯗ꯭ꯔꯤꯗ ꯄꯨꯡ ꯑꯩꯠꯁꯨ ꯇꯥꯗ꯭ꯔꯤꯗ
ꯇꯥꯕ꯭ꯔ ꯍꯧꯖꯤꯛ ꯄꯨꯨꯡ ꯑꯗꯅꯤ ꯑꯅꯤ ꯑꯍꯨꯝ ꯉꯥꯏꯔꯤꯌꯦ ꯀꯩꯅꯣ ꯇꯥꯅꯤꯉꯥꯏꯒꯤ ꯂꯩꯔꯤꯌꯦ
ꯑꯣ
ꯉꯜꯂꯤꯌꯦ ꯑꯗꯨꯗ ꯆꯠ ꯌꯦꯡꯉꯕ ꯆꯠꯂꯒ
ꯑꯁ ꯑꯗꯨ ꯑꯣꯏꯔꯁꯨ ꯀꯌꯥ ꯌꯦꯡꯅꯤꯡꯗꯦ ꯑꯩꯗꯤ
ꯌꯦꯡꯉꯨꯔꯣꯏ ꯀꯩꯅꯣ ꯇꯧꯗꯣꯏꯕ ꯇꯨꯝꯕ ꯈꯣꯠꯄꯗꯤ
ꯇꯨꯝꯕꯗꯤ ꯍꯜꯂꯛꯇꯣꯏꯅꯦ ꯌꯨꯝꯗ ꯑꯁ
ꯍꯜꯂꯛꯇꯣꯏꯅꯦꯕ
ꯎꯝ
ꯑꯣ ꯖꯦꯛꯍꯣꯏꯁꯨ ꯄꯨꯂꯞ ꯍꯜꯂꯛꯇꯣꯏꯅꯦꯕ
ꯍꯣꯏ ꯍꯜꯂꯛꯇꯣꯏꯅꯦ
ꯇꯨꯝꯕ ꯌꯥꯗ꯭ꯔꯕ ꯄꯨꯡ ꯕꯥꯔꯣ ꯕꯥꯔꯣ ꯕꯔꯣ ꯅꯠꯇ꯭ꯔꯗꯤ ꯏꯂꯚꯦꯟ ꯊꯥꯔꯇꯤꯒꯤ ꯇꯥꯈ꯭ꯔꯅꯤ
ꯇꯨꯝꯕꯗꯤ ꯌꯥꯕꯅꯦ ꯑꯗꯨ ꯑꯣꯏꯔꯁꯨ ꯑꯁ ꯃꯤꯒꯤ ꯀꯩꯅꯣ ꯃꯌꯨꯝꯗ ꯇꯨꯝꯕꯗꯤ ꯅꯨꯡꯉꯥꯏꯇ꯭ꯔꯦꯅ ꯑꯗꯨꯒꯤꯅꯤꯗ
ꯄ꯭ꯔꯣꯕ꯭ꯂꯦꯝ ꯂꯩꯀ꯭ꯔꯣ ꯅꯣꯏꯒꯤ ꯒꯦꯠꯇꯗꯤ ꯄ꯭ꯔꯣꯕ꯭ꯂꯦꯝ ꯂꯩꯀꯣ ꯆꯁꯤꯡ ꯍꯜꯂꯨꯞ
ꯍꯧꯖꯤꯛꯀꯥ ꯍꯧꯖꯤꯛꯀꯥꯟꯗꯤ ꯄ꯭ꯔꯣꯕ꯭ꯂꯦꯝꯗꯤ ꯂꯩꯇꯦꯗ ꯅꯍꯥꯟ ꯑ ꯅꯗꯤ ꯂꯩꯔꯝꯃꯦ ꯀꯣꯛꯕꯀꯣ ꯍꯧꯖꯤꯛꯀꯥꯟꯗꯤ ꯂꯩꯔꯝꯗ꯭ꯔꯦꯗ ꯍꯧꯖꯤꯛꯀꯥꯟꯗꯤ ꯌꯥꯝ ꯐ ꯈ꯭ꯔꯕꯅꯦ ꯑꯩꯈꯣꯏꯒꯤ ꯄ꯭ꯔꯣꯕ꯭ꯂꯦꯝꯒꯨꯝꯕ ꯀꯩꯝꯇ ꯂꯩꯇꯕꯅꯦ
ꯑꯥ ꯍꯥꯏꯗꯤ ꯄ꯭ꯔꯣꯕ꯭ꯂꯦꯝ ꯂꯩꯕꯁꯤꯡꯁꯨ ꯂꯩꯕꯅꯦꯕ ꯅꯨꯡꯗꯥꯡ ꯊꯦꯡꯅ ꯆꯠꯁꯤꯟ ꯆꯠꯊꯣꯛ ꯇꯧꯕꯗꯣ ꯐꯔꯛ ꯇꯥꯕ ꯂꯩꯕꯅꯦꯕ
ꯍꯣꯏ ꯍꯣꯏ ꯂꯩꯑ ꯂꯩꯑ ꯂꯩꯕꯨꯗꯤ
ꯎꯝ ꯑꯗꯨꯒꯤ ꯋꯥꯅꯤꯗ
ꯅꯪ ꯑꯗꯨꯗꯤ ꯆꯞ ꯆꯥꯔꯅꯤꯅꯦ ꯅꯪ ꯍꯜꯂꯛꯑꯒ ꯕꯣꯜ ꯌꯦꯡꯕꯗꯤ
ꯆꯞ ꯆꯥꯅꯤ ꯍꯣꯏ
ꯑꯌꯨꯛꯇꯤ ꯀꯩ ꯏꯟꯁꯥꯡ ꯆꯥꯔꯒꯦ
ꯑꯌꯨꯛꯁꯦ ꯀꯩꯅꯣ ꯑꯣꯏꯅ ꯆꯥꯔꯦ ꯉꯁꯤꯗꯤ ꯀꯥꯡꯁꯣꯏ ꯑꯣꯏꯅ ꯆꯥꯔꯦ
ꯀꯥꯡꯁꯣꯏꯅꯤ ꯀꯩꯅꯣ ꯑꯣꯏꯅ ꯆꯥꯔꯦ ꯎꯁꯣꯏ ꯑꯣꯏꯅ
ꯑꯣ ꯑꯣ ꯁꯣꯏꯗꯤ ꯑꯇꯥꯡꯕꯅꯤꯅꯦ
ꯇꯥꯡꯕ ꯑꯣꯏꯔꯁꯨ ꯍꯥꯎꯇꯦꯅꯦ
ꯑꯁ ꯍꯥꯎꯇꯦ ꯃꯤꯅ ꯌꯥꯝ ꯍꯥꯎꯕ ꯄꯣꯠꯇꯣ ꯅꯪꯅ ꯍꯥꯎꯇꯦ ꯍꯥꯏꯔꯗꯤ ꯑꯥꯕ ꯅꯪꯒꯤ ꯂꯩꯔꯣꯏ ꯑꯗꯨꯗꯤ
ꯑꯗꯨꯃꯥꯏꯅ ꯍꯥꯏꯅꯉꯗꯤ ꯑꯩꯒꯤꯗꯤ ꯆꯅꯗꯕꯒꯤꯔꯀꯪꯗꯦ
ꯅꯪꯅ ꯆꯥꯅꯤꯡꯗꯕꯒꯤꯅꯤ
ꯑꯗꯨ ꯑꯣꯏꯔꯝꯃꯅꯤ ꯍꯣꯏ
ꯑꯁꯤꯗꯗꯤ ꯑꯩꯈꯣꯏꯗꯗꯤ ꯌꯥꯝ ꯇꯥꯡꯅ ꯀꯩꯅꯣ ꯇꯧꯔꯀꯥꯟꯗ ꯌꯥꯝ ꯇꯥꯡꯕꯅꯤꯅ ꯂꯧꯔꯒ ꯆꯥꯕꯁꯨ ꯉꯝꯗꯦ ꯑꯩꯈꯣꯏꯗꯤ ꯆꯥꯗꯦ ꯂꯧꯔꯒ ꯆꯥꯕ
ꯉꯁꯤ ꯈꯛꯇꯪꯅꯤꯗ ꯑꯩꯈꯣꯏꯁ ꯆꯥꯔꯤꯁꯦ
ꯑꯣ ꯂꯣ ꯃꯤ ꯑꯦ ꯂꯩꯔꯤꯔꯥ ꯕꯖꯥꯔꯗꯔꯥ ꯀꯩ ꯀꯗꯥꯏꯗꯒꯤ ꯂꯧꯔꯤꯕ
ꯈꯪꯗꯦ ꯏꯆꯦ ꯍꯣꯏꯅ ꯄꯨꯔꯛꯄꯅꯤꯅꯦ ꯃꯣꯏꯅ ꯕꯖꯥꯔꯗ ꯂꯩꯕ ꯑꯣꯏꯔꯝꯒꯅꯦ ꯑꯃ ꯑꯍꯟꯗꯤ ꯁꯤꯗ ꯑ ꯂꯩꯕ ꯄꯣꯠ ꯉꯥꯛꯇ ꯑꯣꯏꯕꯒꯀꯣ
ꯑꯗꯨꯅꯦ ꯄꯩꯁꯥꯒꯤ ꯂꯧꯕꯒꯤ ꯃꯐꯝ ꯑꯣꯏꯕꯅꯤꯅꯀꯣ
ꯎꯝ ꯑꯩꯈꯣꯏꯅ ꯂꯩꯗ꯭ꯔꯗꯤ ꯆꯥꯕ ꯐꯪꯗ꯭ꯔꯦ
ꯍꯣꯏ
ꯑꯗ ꯄꯣꯠꯁꯨ ꯇꯥꯡꯈꯠꯈ꯭ꯔꯦ
ꯎꯝ
ꯑꯗꯨꯗꯒꯤꯗꯤ ꯇꯣꯏꯅꯁꯨ ꯆꯥꯕ ꯉꯝꯗ꯭ꯔꯦ
ꯃꯥꯅꯦ
ꯑꯗꯨ ꯑꯁꯣꯏꯕ ꯑꯣꯏꯔ ꯑꯁꯣꯏꯔ
ꯎꯝ ꯎꯝ ꯑꯗꯨ ꯅꯪꯕꯣ ꯌꯦꯡꯁꯨꯨꯝ ꯐꯣꯟꯗꯤ ꯇꯧꯔꯛꯑꯣꯗꯅ ꯑꯃꯔꯛꯀꯨꯝꯕꯗꯨꯗꯤ
ꯎꯝ ꯇꯧꯔꯛꯇꯣꯏꯅꯤꯅꯦ ꯅꯣꯏ ꯕꯤꯗꯤꯑꯣ ꯀꯣ ꯊꯧꯔ
ꯅꯪꯒꯤ ꯀꯩꯅꯣꯗꯣ ꯈꯖꯦꯜꯗꯣ ꯌꯥꯝ ꯁꯦꯡꯅ ꯇꯥꯜꯂꯦꯕ ꯒꯥꯔꯤ ꯃꯈꯣꯟꯗꯣ ꯀꯩꯀꯩ ꯃꯈꯣꯟ ꯌꯥꯝ ꯇꯥꯏꯑꯌꯦꯕ ꯑꯗꯨꯒꯤꯅꯤꯗ
ꯀꯩꯅꯣꯗ ꯑꯣꯏꯅ ꯂꯩꯔꯤꯒꯤꯅꯤ ꯗꯨꯀꯥꯟꯗꯨꯗ ꯂꯩꯕꯅꯤ ꯍꯧꯖꯤꯛ
ꯑꯍꯣꯏ ꯑꯗꯨꯒꯤ ꯌꯨꯝꯗ ꯍꯜꯂꯛꯀꯥꯟꯗ ꯇꯧꯔꯛꯑꯣ ꯍꯥꯏꯕꯅꯤꯗ
ꯎꯝ ꯇ